ꯍꯜꯂꯣ ꯔꯣꯖꯦ
ꯍꯂꯣ ꯀꯥꯏ ꯈ꯭ꯔꯥ
ꯎꯝ ꯇꯥꯕ꯭ꯔꯥ
ꯍꯥ
ꯇꯥꯕꯔꯣ
ꯄꯏ ꯇꯏ ꯃꯈꯣꯡꯗ ꯌꯥꯝ ꯑ ꯈꯏ ꯇꯥꯇꯣꯏ
ꯑꯗꯣ ꯑꯗꯨꯝ ꯈꯤꯇꯪ ꯑꯣꯏꯔꯁꯨ ꯇꯥꯕ꯭ꯔꯥ
ꯍꯔ ꯈꯔꯗꯤ ꯇꯌꯦ
ꯁꯤꯁꯦꯀꯣ ꯍꯧꯖꯤꯛ ꯍꯧꯖꯤꯛ ꯑꯩꯅ ꯑꯦꯞ ꯍꯥꯏꯈꯤꯕꯗꯣ
ꯑꯥ
ꯁꯤꯖꯦꯀꯣ ꯔꯦꯖꯤꯁꯇꯔ ꯇꯧꯔꯒ ꯎꯝ ꯄꯩꯁꯥ ꯐꯪꯕ ꯌꯥꯏ ꯍꯥꯏꯌꯦ
ꯑꯥ
ꯃꯤ ꯈꯔ ꯐꯣꯔ ꯍꯟꯗ꯭ꯔꯦꯠ ꯇ꯭ꯋꯦꯟꯇꯤ ꯇꯨ ꯋꯥꯟ ꯊꯥꯎꯖꯟ ꯐꯥꯏꯚ ꯍꯟꯗ꯭ꯔꯦꯠ ꯐꯪꯉꯦ ꯍꯥꯏꯌꯦ
ꯑꯣ ꯅꯨꯃꯤꯠ ꯑꯃꯗꯔꯣ ꯀꯩꯔꯣ
ꯎꯝ ꯑꯗꯨꯝ ꯅꯪꯅ ꯇꯥꯛꯁ ꯇꯧꯗꯣꯏꯕ ꯕꯕꯥꯅꯦ ꯄꯖꯤꯜꯂꯦ ꯎꯝ
ꯑ ꯇꯥꯛꯁ ꯃꯣꯏ ꯄꯤꯔꯗꯤ ꯑ ꯑꯗꯨ ꯇꯧꯕ ꯂꯣꯏꯔꯗꯤ ꯑꯗꯨꯝ ꯄꯩꯁꯥ ꯐꯪꯒꯦꯔꯥ
ꯍꯣꯏ ꯍꯣꯏ ꯑꯗꯨ ꯇꯧꯕ ꯂꯣꯏꯔꯒ ꯅꯪꯒꯤ ꯍꯧꯖꯤꯛ ꯅꯦꯠ ꯆꯠꯄ꯭ꯔ ꯑꯩꯉꯣꯟꯅꯦ ꯑꯃ ꯀꯣꯜ ꯇꯧꯕꯗꯣ
ꯆꯠꯂꯦ ꯑꯗꯨꯕꯨꯀꯣ ꯆꯠꯂꯦꯕ ꯀꯣ ꯑꯗꯨ ꯅꯪꯒꯤ ꯃꯈꯣꯟꯗꯣ ꯇꯥꯗꯦꯕ ꯑꯗꯨ ꯅꯣꯡꯍꯤꯠꯃꯣꯒꯣꯁꯦ
ꯑꯥ ꯍꯣꯏꯅꯦꯀꯣ ꯑꯗꯨꯗꯤ ꯑꯗꯨꯗꯤ ꯅꯪ ꯌꯦꯡꯉꯝꯃꯣ ꯑꯩꯅ ꯑꯗꯨꯝ ꯋꯥ ꯉꯥꯡꯗ꯭ꯔꯁꯨ ꯅꯪ ꯑꯃꯔꯛ ꯌꯦꯡꯉꯣꯅꯦ
ꯀꯩꯒꯤꯔꯣ
ꯅꯪ ꯅꯦꯠ ꯆꯠꯂꯗꯤ ꯅꯪꯒꯤ ꯔꯦꯖꯤꯁꯇꯔ ꯑꯗꯨ ꯐꯔꯛ ꯇꯥꯗꯣꯏꯅꯤꯅꯦꯀꯣ
ꯍꯣꯏ
ꯍꯧꯖꯤꯛ ꯑꯩꯅ ꯑꯦꯞ ꯍꯥꯏꯈꯤꯕꯗꯣ ꯑꯩꯒꯤ ꯃꯔꯨꯞ ꯑꯃꯅ ꯔꯦꯀꯃꯦꯟ ꯇꯧꯔꯛꯄꯅꯦ ꯀꯣ ꯁꯤꯁꯦ ꯃꯅꯤꯄꯨꯔ ꯌꯨꯅꯤꯕꯔꯁ ꯇꯤ ꯗꯒꯤ ꯀꯣ
ꯑꯥ
ꯑ ꯐꯣꯟ ꯀꯣꯜ ꯇꯦꯟ ꯃꯤꯅꯤꯠꯁ ꯇꯧꯔꯗꯤꯀꯣ ꯃꯤ ꯑꯃꯗꯀꯣ ꯑꯦꯠꯂꯤꯁ ꯑꯩꯠ ꯇꯨ ꯇꯦꯟ ꯄꯤꯄꯜ ꯄꯔꯁꯟ ꯀꯣꯜ ꯇꯧꯋꯣ ꯍꯥꯏꯌꯦꯕꯀꯣ ꯕꯠ ꯃꯤ ꯑꯃꯗꯒꯤ ꯐꯣꯔ ꯇꯥꯏꯝ ꯀꯣꯜ ꯇꯧꯔꯁꯨ ꯌꯥꯏ ꯍꯌꯦꯕꯀꯣ ꯑꯗꯨꯕꯨ ꯏꯕꯅꯤ ꯀꯣꯕꯔꯁꯦꯁꯟ ꯏꯕꯁꯦ
ꯑꯥ
ꯃꯅꯤꯄꯨꯔꯤ ꯑꯣꯏꯅ ꯇꯧꯗꯣꯏꯕ
ꯑꯣ
ꯑꯗꯨꯃꯥꯏ ꯇꯧꯔ
ꯑꯩꯕꯣꯏꯅꯤꯒꯤꯁꯦ ꯅꯪꯒꯤ ꯃꯅꯤꯄꯨꯔꯤ ꯂꯦꯡꯒ꯭ꯋꯦꯁꯇꯣ ꯃꯅꯤꯄꯨꯔꯤ ꯏꯕꯅꯤꯅ ꯃꯅꯤꯄꯨꯔꯤ ꯇꯣꯛ ꯇꯧꯗꯣꯏꯕ
ꯍꯣꯏ ꯃꯅꯤꯄꯨꯔꯤ ꯇꯧꯗꯣꯏꯕ
ꯑꯣ ꯑꯗꯣ ꯏꯪꯂꯤꯁ ꯍꯞꯕ꯭ꯔꯗꯤ ꯏꯪꯂꯤꯁ ꯑꯣꯏꯅ ꯇꯧꯗꯣꯏꯕ ꯑꯗꯨꯗꯤ ꯇꯜꯂꯦ ꯍꯦ ꯑꯩ ꯏꯪꯂꯤꯁ ꯉꯥꯡꯗꯣꯏꯅꯣ
ꯏꯪꯂꯤꯁ ꯖꯄꯔꯥ
ꯍꯣꯏ ꯑꯗꯨꯗꯤ ꯑꯩ ꯒꯣ ꯕꯦꯛ ꯇꯧꯔ ꯇꯧꯈꯤꯒꯦ
ꯑꯗꯨ ꯉꯑꯁꯥꯏ ꯃꯅꯤꯄꯨꯔꯤꯗ ꯍꯄꯨ ꯍꯥꯏꯔꯒ
ꯑꯩꯗꯣ ꯃꯅꯤꯄꯨꯔꯤ ꯃꯅꯤꯄꯨꯔꯤ ꯏꯕꯗꯣ ꯍꯣꯔꯦ ꯃꯅꯤꯄꯨꯔꯤ ꯇꯦꯛꯁ ꯇꯦꯛꯁꯀꯨꯝꯕ ꯂꯩꯌꯦꯗꯅ ꯅꯪ ꯑꯩ ꯃꯅꯤꯄꯨꯔꯤ ꯇꯦꯛꯁꯀꯨꯝꯕꯗꯨ ꯈꯪꯗꯦꯕ ꯐꯕ ꯈꯔꯛꯇꯤ ꯈꯪꯉꯤ ꯈꯔꯛꯇꯤ ꯈꯪꯗꯦꯕ ꯑꯗꯨꯒꯤ ꯐꯔꯛ ꯇꯥꯈꯤꯔꯦ ꯍꯥꯏꯅ ꯈꯟꯕ
ꯎꯝ ꯑꯩꯅ ꯃꯅꯤꯄꯨꯔꯤꯗ ꯍꯥꯞꯄꯨ ꯍꯥꯏꯔꯒ
ꯑꯩ ꯑꯃꯨꯛ ꯑꯃꯨꯛ ꯍꯄꯥ ꯆꯠꯀꯅꯤ
ꯀꯥꯏꯗꯦ ꯁꯤ ꯂꯣꯏꯔꯒ ꯍꯥꯏꯌꯣ ꯃꯤꯅꯤꯠ ꯇꯔꯥ ꯁꯨꯔꯗꯤꯀꯣ ꯑꯩꯅ ꯍꯦꯡꯉꯞ ꯇꯧꯔꯒ ꯑꯃꯨꯛ ꯑꯃꯨꯛ ꯀꯣꯜ ꯇꯧꯔꯛꯀꯦ
ꯑꯣꯈꯔ
ꯎꯝ ꯁꯨꯃꯥꯏꯅ ꯐꯪꯕꯗꯣ ꯍꯧꯖꯤꯛ ꯑꯩꯒꯤ ꯃꯔꯨꯞꯇꯣ ꯐꯣꯔ ꯍꯟꯗ꯭ꯔꯦꯠ ꯇ꯭ꯋꯦꯟꯇꯤ ꯐꯉ ꯍꯌꯦ ꯑꯗꯨꯒꯅꯦ ꯑꯩ ꯁꯤꯒꯤ ꯑꯗꯨꯝ ꯂꯩꯕꯗꯨ
ꯑꯥ
ꯇꯧꯔꯗꯤꯀꯣ ꯄꯩꯁꯥꯗꯤ ꯑꯗꯨꯝ ꯗꯕꯜ ꯏꯟꯀ꯭ꯔꯤꯖ ꯇꯧꯒꯅꯤ ꯌꯦ ꯍꯧꯖꯤꯛ ꯐꯣꯔ ꯍꯟꯗ꯭ꯔꯦꯗ ꯇ꯭ꯋꯦꯟꯇꯤ ꯑꯣꯏꯔꯗꯤꯊꯗ ꯑꯩꯠ ꯍꯗ꯭ꯔꯦꯗ ꯐꯣꯔꯇꯤ ꯑꯗꯨꯃꯥꯏꯅ ꯑꯣꯏꯔꯛꯀꯅꯤ ꯍꯌꯦꯑꯕꯀꯣ
ꯑꯥ
ꯎꯝ ꯑꯗꯨꯒꯤ ꯄꯩꯁꯥ ꯐꯪꯉ ꯍꯥꯏꯦꯅ ꯃꯤ ꯑꯗꯨ ꯑꯗꯨꯒꯤ ꯀꯣꯜ ꯇꯧꯕꯅꯤꯗ ꯑꯩ ꯅꯪꯁꯨ ꯍꯥꯏꯕꯤꯒꯦ ꯇꯧꯔ
ꯑꯣ ꯑꯗꯨꯗꯤ ꯑꯩ ꯁꯤꯗꯒꯤ ꯐꯣꯟ ꯑꯦꯞ ꯑꯁꯤꯗꯒꯤ ꯐꯣꯟ ꯀꯣꯜ ꯇꯧꯕꯗꯨ ꯀꯣ
ꯑꯥ
ꯑ ꯅꯪꯗ ꯔꯤꯡꯇꯣꯜ ꯂꯥꯛꯇ꯭ꯔꯣ
ꯈꯪꯗꯦꯅꯦ ꯑꯩ ꯑꯩꯅ ꯍꯧꯖꯤꯛ ꯅꯉꯣꯟꯗ ꯀꯣꯜ ꯇꯧ ꯔꯤꯡ ꯂꯥꯛꯄ꯭ꯔꯥ
ꯑꯥ
ꯗꯨ
ꯍꯥꯥ
ꯑꯦꯞꯇ ꯀꯣꯜ ꯂꯥꯛꯑꯦ ꯍꯥꯏꯕꯗꯨ ꯎꯕ꯭ꯔꯥ
ꯍꯣꯏ꯫
ꯑꯣ ꯑꯩꯒꯤ ꯃꯤꯡ ꯊꯣꯛꯂꯛꯄ꯭ꯔꯥ
ꯑ ꯑ ꯃꯊꯛꯇ ꯑꯣ ꯑꯥꯏ ꯑꯦꯜ ꯚꯤ ꯑꯣ ꯑꯥꯏ ꯄꯤ ꯀꯣ ꯍꯥꯏꯅ ꯊꯣꯛꯑꯦꯕ ꯑꯗꯨꯗ ꯄꯤꯛ ꯎꯞ ꯇꯧꯔꯒ ꯅꯪ ꯑꯣꯏ ꯑꯣ ꯍꯧꯖꯤꯛꯇꯤ ꯅꯪꯒꯤ ꯃꯃꯤꯡ ꯌꯥꯋꯦꯕ
ꯑꯥ ꯍꯣꯏ ꯑꯩꯒꯤ ꯁꯤ ꯂꯣꯏꯔꯒ ꯅꯪꯒꯤꯁꯨ ꯇꯧꯁꯦ ꯑꯩꯒꯤꯗꯣ ꯑꯦꯠꯂꯤꯁ ꯃꯤ ꯑꯅꯤ ꯀꯣꯜ ꯇꯧꯔꯒ ꯇꯧꯒꯅꯤꯕ ꯃꯤ ꯑꯃꯗ ꯐꯣꯔ ꯃꯔꯤ ꯔꯛ ꯐꯣꯟ ꯀꯣꯟ ꯇꯧꯕ ꯌꯥꯏ ꯍꯥꯏꯕꯅꯦ ꯅꯪꯉꯣꯟꯗ ꯃꯔꯤꯃꯛ ꯅꯉꯣꯟꯗ ꯇꯧꯒꯦꯕ ꯑꯗꯨꯒ ꯃꯔꯤ ꯇꯣꯉꯥꯟꯅ ꯑꯇꯣꯞ ꯄꯗ ꯏꯃꯥꯒꯤ ꯐꯣꯟ ꯑꯣꯏꯒꯦꯔꯥ ꯁꯤ ꯃꯤꯋꯤꯁꯅꯤꯒꯤ ꯑꯣꯏꯒꯦꯔꯥ ꯑꯗꯨꯗ ꯇꯧꯒꯦ
ꯑꯣ ꯑꯗꯨꯗꯤ ꯑꯣ ꯑꯁꯤ ꯇꯧꯗꯣꯏꯁꯦ ꯎꯝ ꯃꯍꯣꯏꯒꯤ ꯃꯍꯣꯏꯁꯨ ꯑꯁꯤꯗ ꯐꯤꯜ ꯎꯞ ꯇꯧꯗꯣꯏꯔꯣ
ꯎꯝ ꯍꯣꯏ ꯃꯣꯏꯁꯨ ꯐꯤꯜ ꯎꯞ ꯇꯧꯗꯣꯏꯕ ꯐꯤꯜ ꯑꯞ ꯇꯧꯗ꯭ꯔꯗꯤ ꯇꯧꯕ ꯌꯥꯗꯕ ꯃꯤꯅꯤꯠ ꯇꯔꯥ ꯐꯥꯗꯣꯏꯕ ꯎꯝ ꯀꯣꯜ ꯉꯥꯏꯌꯣ ꯑꯩ ꯃꯤꯅꯤꯠ ꯀꯌꯥꯃꯨꯛ ꯁꯨꯔꯕ꯭ꯔꯥ ꯌꯦꯡꯒꯦꯀꯣ
ꯐꯣꯔ ꯐꯤꯞꯇꯤ ꯇꯨ
ꯑꯁ ꯃꯤꯅꯤꯠ ꯃꯔꯤꯈꯛ ꯑꯣꯏꯔꯤꯅꯦ ꯃꯤꯅꯤꯠ ꯃꯉꯥꯈꯛ ꯑꯣꯏꯔꯤꯅꯦ
ꯑꯁꯤꯒꯨꯝꯕꯁꯦ ꯍꯌꯥꯝ ꯑ-ꯑ ꯑꯗꯨꯗꯤꯀꯣ
ꯎꯝ꯫
ꯑꯁꯤ ꯀꯣꯜ ꯇꯧꯕꯗꯣ ꯑꯗꯨ ꯑ ꯀ ꯀꯣꯜ ꯇꯧꯔꯒ ꯑꯗꯨꯝ ꯊꯝꯕ ꯌꯥꯕ꯭ꯔꯣ ꯋꯥꯔꯤ ꯁꯥꯟꯅꯗ꯭ꯔꯒ
ꯃꯅꯤꯄꯨꯔꯤ ꯉꯥꯡ ꯑꯗꯨꯃꯥꯥꯏ ꯇꯧꯅꯤꯔꯗꯤ ꯃꯅꯤꯄꯨꯔꯤꯒꯤ ꯐꯤꯔꯝ ꯑꯃ ꯊꯥꯔꯒ ꯍ-ꯍꯥ-ꯍꯥ-ꯍꯥ-ꯍ
ꯑꯥ ꯑꯗꯨꯗꯤ ꯍꯤꯍꯤ ꯍ ꯍ
ꯃꯅꯤꯄꯨꯔꯤ ꯐ꯭ꯂꯤꯝ ꯊꯥꯔꯒ ꯀꯣ
ꯑꯗꯨꯅꯦ ꯑꯗꯨꯗꯤ ꯃꯣꯍꯣꯢ ꯇꯥꯒꯤꯔꯣꯏꯀꯣ ꯑꯈꯣꯏ ꯋꯥꯔꯤ ꯁꯅꯥꯕꯗꯣ
ꯈꯪꯗꯦꯅꯦ ꯑꯩꯁꯨ꯫
ꯀꯟꯅꯣ ꯇꯧꯋꯦꯀꯣ ꯇꯜꯂꯦꯀꯣ꯫
ꯇꯥꯔꯦ
ꯑꯥ
ꯍꯥ꯫
ꯇꯥꯔꯁꯨ ꯌꯥꯏ ꯑꯩꯕꯨꯅꯤ
ꯍꯣꯏꯌꯦ꯫ ꯅꯣꯛꯅꯤꯡꯉꯦ꯫ ꯑꯩꯁꯤꯗꯨꯀꯣ ꯑꯩꯁꯤ ꯀꯣꯜ ꯇꯧꯕꯗꯣ ꯎꯝ ꯂꯥꯎꯁ ꯄꯤꯀꯔꯞ ꯋꯦ ꯍꯥꯟꯗꯤ ꯗꯥꯞ ꯍꯥꯞꯄ ꯌꯥꯔꯗꯤ ꯐꯅꯤꯀꯣ꯫
ꯑꯩꯁꯨ ꯁꯤꯗ ꯀꯟꯅ ꯐꯤ ꯊꯨꯞꯄꯤ ꯫ ꯅꯥꯀꯣꯡ ꯅꯥꯗ ꯂꯩ꯫ ꯑꯩꯅꯀꯣ ꯆꯤꯡꯈꯩ
ꯐꯥꯖꯅ ꯇꯥꯗꯦ ꯕꯥꯏ꯫
ꯐꯣꯟꯗꯣ ꯏꯌꯥꯔꯗ ꯂꯩꯕꯅꯤꯅꯀꯣ꯫
ꯍꯣꯏ꯫
ꯑꯗꯨꯒꯤ ꯀꯩꯁꯨ ꯇꯧꯅꯤꯡꯉꯥꯏ ꯂꯩꯇꯕꯒꯤ ꯁꯤꯗ ꯐꯤ ꯊꯨꯞꯔꯥꯒ ꯂꯩꯕ꯫
ꯏꯌꯥ ꯑꯣ ꯍꯣꯏꯗꯦ꯫ ꯑꯦꯒꯤ ꯅꯪ ꯂꯥꯏꯔꯤꯛ ꯄꯥꯕ ꯍꯧꯔꯕꯣ꯫
ꯑꯣ ꯄꯥꯗꯦ ꯀꯗꯥꯏꯗꯒꯤ
ꯕꯥꯏ ꯑꯥ ꯑꯩꯁꯤ ꯑ ꯑꯩꯁꯤ ꯁꯇꯔꯗꯦ ꯂꯩꯌꯦꯅ꯫
ꯑ
ꯑꯩ ꯑꯗꯨꯒ ꯅꯦꯛꯁ ꯁꯇꯔꯗꯦꯗ ꯑꯩ ꯑꯦꯛꯖꯥꯝ ꯍꯥꯎꯔꯅꯤꯌꯦ ꯕꯥꯏ꯫
ꯑꯣ ꯅꯦꯛꯁ ꯁꯇꯔꯗꯦꯔ꯫ ꯕꯄꯔꯦ꯫ ꯑꯩꯒꯤ ꯐꯥꯔꯁ ꯗꯦꯒꯤ ꯑꯦꯛꯖꯥꯝ ꯊꯣꯛꯄꯗꯣ ꯁꯕꯖꯦꯛꯇꯣ ꯎꯝ ꯅꯪꯒꯤ
ꯅꯣꯠꯁ ꯀꯨꯝꯕ ꯀꯔꯤꯁꯨ ꯂꯩꯇꯦ꯫ ꯖꯦꯔꯣꯛꯁ ꯀꯨꯝꯕ ꯄꯤꯕꯅꯦꯕ ꯑꯗꯨꯗꯣ ꯖꯦꯔꯣꯛꯁꯁꯨ ꯇꯧꯗ꯭ꯔꯤ꯫
ꯐꯣꯟꯗꯨꯗꯤ ꯄꯥꯕ ꯌꯥꯝ ꯅꯨꯡꯉꯥꯏꯇꯦꯀꯣ꯫
ꯍꯣꯏ ꯑꯥ ꯎꯝ ꯀꯔꯤꯔꯥ ꯐꯣꯟꯗ ꯄꯥꯕꯗꯣ ꯑꯗꯨꯝ ꯄꯥꯒꯦꯅ ꯂꯨꯊꯣꯛꯔꯥ ꯀꯔꯤ ꯍꯥꯏꯁꯤꯔꯥ ꯃꯤꯁꯦꯁ ꯀꯨꯝꯕ ꯂꯥꯛꯄ ꯀꯥꯟꯗ ꯑꯗꯨꯝ ꯚꯤꯗꯤꯑꯣꯒꯨꯝꯕ ꯌꯦꯡꯊꯣꯛꯑꯦꯗꯅ꯫
ꯎꯝ꯫ ꯀꯔꯤ ꯅꯪ ꯀ ꯀꯥꯏꯗ ꯌꯦꯡꯕ꯭ꯔꯣ꯫ ꯌꯥꯕꯔꯣ ꯋꯦꯞꯁꯥꯏꯠ ꯑꯣꯖꯍꯣꯏ ꯊꯥꯕ꯭ꯔꯥ ꯅꯪꯒꯤ ꯄꯤ ꯗꯤ ꯑꯦꯞ ꯇꯣ꯫
ꯍꯥꯥ꯫
ꯅꯪꯒꯤ ꯑꯣꯖꯥꯅ ꯂꯥꯏꯔꯤꯛ ꯊꯥꯕ ꯍꯣꯏꯗꯣ꯫
ꯑꯥ꯫
ꯅꯦꯠ ꯋꯥꯏꯐꯥꯏꯗꯒꯤ ꯄꯥꯕꯔꯣ
ꯑꯃꯨꯛ ꯑꯣꯖꯥ ꯈꯣꯏꯅ ꯊꯥꯕꯗꯣ ꯑꯣ ꯐꯥꯎꯜꯗ ꯊꯥꯏꯌꯦꯕ ꯑꯃ ꯑꯗꯨ ꯐꯥꯔꯁ ꯐꯥꯔꯁ ꯑꯦꯛꯖꯥꯝ ꯊꯣꯛꯄꯗꯣ ꯐꯥꯎꯜ ꯐꯥꯎꯜꯗꯣ ꯎꯝ ꯑꯃ ꯀꯝꯄ꯭ꯌꯨꯇꯔꯗꯒꯤ ꯑꯃ ꯋꯤꯟꯗꯣ ꯑꯃ ꯐꯥꯏꯜ ꯑꯃ ꯗꯕ꯭ꯂꯨ ꯍꯥꯏꯅ ꯑꯃ ꯂꯩꯗꯅ ꯋꯦ ꯑꯗꯨ ꯑꯗꯨꯒꯤꯗꯒꯤ ꯐꯥꯎꯜ ꯊꯥꯏꯑꯕ ꯑꯗꯨꯒꯤ ꯑꯩꯒꯤ ꯐꯣꯟꯗ ꯌꯦꯡ ꯌꯦꯡꯕ ꯌꯥꯗꯦꯕ꯫
ꯑꯣ ꯀꯩꯒꯤ
ꯈꯪꯗꯦ ꯑꯩꯁꯨ
ꯀꯥ ꯆꯠꯀꯦꯔꯥ ꯅꯪ ꯀꯗꯉꯥꯏꯐꯥꯎ ꯀ꯭ꯂꯥꯁ ꯆꯠꯀꯅꯤ꯫
ꯑꯩꯗꯤ ꯆꯠꯂꯔꯣꯏ ꯍꯥꯏꯅꯦ ꯉꯁꯤ ꯉꯁꯤꯗꯒꯤ ꯆꯠ ꯆꯠꯇ꯭ꯔꯦ꯫ ꯅꯠꯇ꯭ꯔꯗꯤ ꯁꯤꯗꯤ ꯑꯥ ꯗꯤꯁ ꯀꯃꯤꯡ ꯐ꯭ꯔꯥꯏꯗꯦꯗꯣ ꯎꯝ ꯑꯥ ꯑꯩꯈꯣꯏ ꯑꯣ ꯁꯤꯅꯤꯌꯔ ꯃ꯭ꯔꯣꯁ ꯈꯣꯏꯀꯣ ꯐꯦꯌ꯭ꯋꯦꯜ ꯄꯤꯅꯤꯕ꯫ ꯑꯗꯨ ꯆꯪꯉꯣ ꯍꯥꯏꯁꯨ ꯇꯜꯂꯦ ꯑꯗꯨꯒꯤ ꯂꯥꯛꯇ꯭ꯔꯦ
ꯎꯝ ꯉꯥꯏꯌꯨꯀꯣ
ꯎꯝ
ꯃꯤꯅꯤꯠ ꯅꯥꯏꯟ ꯑꯣꯏꯔꯦ꯫ ꯐꯦꯔꯋꯦꯜꯇꯣ ꯍꯥꯏꯌꯦ꯫ ꯑꯩ ꯊ꯭ꯔꯖꯗꯦꯗꯒꯤ ꯀ꯭ꯂꯥꯁ ꯂꯥꯛꯑꯔꯣꯏ꯫
ꯅꯣꯏ ꯑꯥ ꯁꯤꯂꯦꯕꯁ ꯂꯣꯏ
ꯂꯣꯏꯔꯅꯤ
ꯑꯣ ꯚꯥꯏ ꯄꯩꯁꯥ ꯀꯩ ꯍꯕ ꯀꯅꯦ ꯍꯥꯏꯕ
ꯈꯣꯏꯗꯄꯁꯨ ꯃꯣꯏꯅ ꯄꯤꯔꯛꯀꯅꯤꯕ
ꯅꯠꯇꯦ ꯑꯃ ꯑꯩꯅ ꯏꯁꯀ꯭ꯔꯤꯞꯁꯨ ꯊꯥꯕꯗꯣ ꯅꯪꯗ
ꯇꯨ ꯊꯥꯎꯖꯟ ꯍꯥꯞꯄꯤꯔꯦ ꯑꯩꯇꯤ
ꯇꯨ ꯊꯥꯎꯖꯟ
ꯑꯩꯠꯇꯤ ꯑꯩꯠꯇꯤ ꯑꯩꯠꯇꯤ ꯊꯥꯎꯖꯟ
ꯚꯥꯏ ꯈꯪꯗꯦ ꯑꯩꯠꯇꯤ ꯑꯩꯠꯇꯤ ꯑꯩꯠꯇꯤ
ꯑꯩꯠꯇꯤ ꯊꯥꯎꯖꯟ
ꯑꯣꯈꯦ
ꯃꯤꯅꯤꯠ ꯇꯔꯥ ꯐꯥꯗꯣꯔꯦ ꯑꯗꯨꯒ ꯑꯃꯨꯛ ꯑꯩꯅ ꯀꯣꯜ ꯇꯧꯔꯛꯀꯦ
ꯑꯁꯤ ꯑꯁꯤꯗꯗꯤ ꯇ꯭ꯋꯦꯟꯇꯤ ꯊꯥꯎꯖꯟ ꯀꯥꯏꯅꯩ ꯑꯦꯛꯖꯥꯝꯄꯜ ꯇ꯭ꯋꯦꯟꯇꯤ ꯊꯥꯎꯖꯟ ꯍꯥꯏꯅ ꯌꯥꯎꯏꯤꯅ
ꯎꯝ ꯑꯩꯠꯇꯤ ꯑꯣꯏꯅ ꯍꯥꯞꯄꯣ ꯑꯩꯅ ꯀꯣꯜ ꯇꯧꯔꯛꯀꯦ ꯑꯃꯨꯛꯀ ꯉꯥꯏꯌꯣ ꯉꯥꯏꯌꯣ
ꯑ ꯇꯥꯔ ꯁꯨꯈ꯭ꯔꯦ ꯍꯣꯏ